ꯍꯜꯂꯣ ꯍꯣꯏ ꯇꯌꯦ
ꯀ ꯈꯕ꯭ꯔꯣ ꯁꯤ
ꯍ ꯏꯆ ꯂꯣꯏꯔꯒ ꯍꯣꯏ ꯗ꯭ꯔꯦ ꯑꯗꯨꯗ ꯂꯩ ꯅꯪ ꯕꯜ ꯊꯤꯡꯕ ꯍꯧ ꯈ꯭ꯔ
ꯍ ꯌꯦꯡꯉꯒ ꯂꯩꯌꯦ ꯈꯟꯅ ꯃꯤ ꯑꯇꯩꯈꯣꯏꯗꯤ ꯁꯤꯗꯣ ꯑꯩꯈꯣꯏꯅ ꯌꯦꯡꯅꯤꯡꯕꯗꯣ ꯊꯣꯛꯇꯕ
ꯑꯩꯈꯣꯏꯗꯤ ꯌꯦꯡꯗꯦ ꯉ ꯑꯩꯈꯣꯏꯅ ꯑꯣ ꯇꯧꯕꯗꯣ ꯊꯣꯛꯣꯛꯇ
ꯑꯦ
ꯌꯥꯝꯥꯃꯦ ꯊꯟꯈ꯭ꯔꯦ ꯑꯩꯈꯣꯏꯁꯨ ꯄꯤꯛꯅ ꯄꯤꯛꯄꯒꯒꯃꯤꯦꯟ ꯇꯗꯦ ꯑꯃꯗꯣ ꯂꯩꯕ꯭ꯔꯣ ꯇꯥꯗ꯭ꯔꯣ
ꯀꯅꯥ
ꯥꯗ꯭ꯔꯣ
ꯑ
ꯇꯥꯏꯌꯦ ꯉꯁꯥꯏꯗꯤ ꯇꯥꯗꯦ
ꯍꯣꯏ ꯑꯩꯁꯨ ꯇꯥꯗꯕꯅꯤ ꯉꯥꯏꯍꯥꯛꯇꯪ ꯅꯨꯡꯅ ꯉꯥꯡꯕ ꯀꯔꯤꯁꯨ ꯇꯥꯗꯦ ꯃꯈꯣꯟ ꯀꯔꯤꯁꯨ ꯇꯥꯗꯕ
ꯎꯝ ꯇꯨꯃꯤꯟꯅ ꯂꯩꯕꯗꯣ
ꯍꯣꯏ ꯠ ꯅꯦꯠꯋꯔꯛ ꯇꯧꯕ꯭ꯔꯥ ꯈꯪꯗꯦ ꯑꯩꯈꯣꯏꯁꯦ ꯑꯁꯤꯗ ꯂꯩꯕꯁꯦ ꯅꯦꯠ ꯅꯨꯡꯉꯥꯏꯇꯦꯅꯦ ꯐꯥꯏꯚ ꯖꯤꯁꯨ ꯐꯖꯅ ꯐꯪꯗꯦꯅꯦ
ꯐꯣꯔꯖꯤꯁꯨ ꯐꯪꯗꯦ
ꯑꯣ ꯐꯣꯔ ꯖꯤ ꯐꯪꯉꯦ ꯑꯗꯨ ꯐꯥꯏꯚ ꯖꯤ ꯐꯥꯏꯚ ꯖꯤ ꯐꯪꯕꯨꯗꯤ ꯐꯪꯕ ꯑꯗꯨ ꯅꯦꯠꯇꯣ ꯅꯨꯡꯉꯥꯏꯇꯕ ꯃꯐꯝ ꯑꯃ ꯂꯩꯔꯗꯤ ꯂꯦꯡꯕ ꯌꯥꯗꯕꯒꯨꯝꯕꯗ
ꯎꯝ ꯑꯗꯨꯗꯤ ꯑꯃꯒꯤꯁꯨ ꯅꯨꯡꯉꯥꯏꯔꯝꯃꯔꯣꯏ
ꯍꯣꯏ
ꯐ ꯐꯣꯔꯖꯤꯗ ꯆꯠꯄꯗꯣ ꯇꯧꯗꯦ
ꯎꯝ ꯑꯗꯨ ꯃꯔꯛ ꯃꯔꯛꯇꯗꯤ ꯑꯣꯏꯌꯦ ꯑꯗꯨ ꯐꯥꯏꯚ ꯖꯤ ꯑꯗꯨꯝ ꯐꯪꯕꯨꯗꯤ ꯐꯪꯉꯦ ꯐꯪꯗꯕꯃꯛꯇꯤ ꯅꯠꯇꯕ ꯐꯪꯂꯁꯨ ꯅꯨꯡꯉꯥꯏ ꯇꯕꯗꯣ ꯑꯈꯣꯏꯅ ꯑꯗꯨꯝ ꯅꯦꯠ ꯁꯥꯟꯅꯕ ꯀꯥꯟꯗ ꯑꯗꯨꯃꯥꯏꯅ ꯑꯣꯏꯌꯦꯕ
ꯅꯣꯏꯗꯤ ꯄꯨꯂꯞ ꯄꯨꯜꯂꯞꯅ ꯂꯩꯕ꯭ꯔꯣ
ꯍꯣꯏ ꯄꯨꯟꯅ ꯄꯨꯟꯅ ꯂꯩꯑꯦ ꯍꯧꯖꯤꯛ ꯍꯧꯖꯤꯛꯄꯨꯗꯤ ꯈꯪꯗꯦ ꯆꯥꯛ ꯆꯥꯕ ꯂꯣꯏꯕꯒꯤ ꯃꯥꯒꯤ ꯃꯥꯒꯤ ꯂꯩꯔꯤ ꯑꯃꯁꯨ ꯃꯥꯒꯤ ꯀꯥꯗ ꯆꯠꯈ꯭ꯔꯦ ꯑꯗꯨꯁꯨ ꯆꯜꯂꯦ ꯍꯥꯏꯁꯨ ꯎꯝ ꯃꯆꯥ ꯂꯩꯕꯤꯗꯣ ꯑꯥ ꯊꯦꯡꯅꯕ ꯑꯁꯤ ꯂꯩꯌꯦ ꯃꯗꯩꯁꯤꯗ ꯃꯆꯥ ꯂꯩꯔꯁꯨ ꯃꯆꯥ ꯅꯤꯡ
ꯑꯦ ꯃꯊꯪꯛꯇ ꯂꯩ ꯔꯣꯃꯣꯏ
ꯎꯝ ꯃꯈꯥꯗ ꯀꯨꯝꯈ꯭ꯔꯦ ꯃꯣꯏ ꯑꯗꯣ ꯅꯍꯥꯟ ꯃꯤ ꯆꯠꯈ꯭ꯔꯕꯒꯤꯀꯣ ꯃꯊꯟ ꯇ ꯂꯩꯇ꯭ꯔꯦ ꯃꯣꯏꯗꯣ ꯃꯈꯥꯗ ꯂꯪꯈ꯭ꯔꯦ
ꯂꯩꯇ꯭ꯔꯦ
ꯑꯈꯣꯏꯒꯤ ꯑꯉꯥꯡ ꯑꯃꯗꯤ ꯂꯩꯕꯅꯦ ꯍꯧꯖꯤꯛ ꯃꯥꯁꯨ ꯁꯨꯇꯤ ꯆꯠꯂꯤ ꯌꯨꯝꯗ
ꯑꯣ ꯅꯣꯏ ꯈꯨꯟꯆꯞ ꯃꯥꯟꯅꯕ
ꯍꯣꯏ ꯃꯤ ꯑꯅꯤꯈꯛꯅꯦ ꯅꯠꯇꯦ ꯑꯁꯤ ꯀꯩꯅꯣꯗꯒꯤꯅꯤ
ꯑꯣ ꯈꯪꯈ꯭ꯔꯦ
ꯎꯝ ꯑꯩꯈꯣꯏꯒꯤ ꯑꯩꯈꯣꯏ ꯈꯨꯟ ꯅꯠꯇꯕ ꯑꯩꯈꯣꯏ ꯍꯧꯖꯤꯛ ꯑꯩꯈꯣꯏ ꯈꯛꯇ ꯂꯩꯌꯦꯅꯦ ꯃꯤ ꯑꯇꯩ ꯂꯩꯇ꯭ꯔꯦꯅꯦ ꯂꯩꯕ ꯍꯥꯏꯕꯁꯦ ꯑꯁꯤ ꯀꯩꯅꯣꯈꯩ ꯂꯩꯈ꯭ꯔꯦ ꯑꯩꯈꯣꯏ ꯑꯉꯥꯡ ꯂꯩꯕꯤꯒꯤ ꯑꯁꯤ ꯃꯣꯏ ꯀꯣꯄꯜ ꯂꯩꯈ꯭ꯔꯦ ꯏꯕꯥꯅꯤ ꯂꯩꯈ꯭ꯔꯦ ꯑꯗꯨꯒ ꯑꯉꯥꯡ ꯑꯃ ꯃꯊꯛ ꯂꯩꯕꯗꯣ ꯈꯛꯇꯅꯦ ꯃꯤ ꯂꯩꯇ꯭ꯔꯦ
ꯀꯤꯗ꯭ꯔꯣ
ꯑꯩ ꯀꯤꯗꯦꯗ ꯀꯔꯤ
ꯄꯥꯛꯄꯤꯉꯣꯟꯗ ꯑꯃ ꯑ ꯍꯥꯟꯅ ꯑꯩꯈꯣꯏ ꯂꯩꯃꯤꯟꯅꯕ ꯅꯨꯄꯤ ꯑꯃ ꯃꯉꯣꯟꯗ ꯍꯪꯉꯨ ꯋꯥꯔꯤ
ꯑꯗꯣ ꯑꯃꯗꯨꯁꯨ ꯋꯥꯔꯤ ꯈꯪꯕꯅꯤ
ꯁꯥꯕꯅꯦꯗ ꯁꯥꯕꯨꯗꯤ ꯃꯣꯏ
ꯑꯩꯗꯤ ꯂꯩꯅꯉꯥꯏ ꯄꯨꯔꯥ ꯀꯤꯈ꯭ꯔꯦ ꯑꯗꯨꯗ
ꯀꯩꯁꯨꯗꯤ ꯇꯧꯗ꯭ꯔꯕꯅꯦꯗ ꯍꯧꯖꯤꯛꯄꯨꯗꯤ
ꯏꯁꯤꯁ
ꯑꯁ ꯉꯒꯅꯤ ꯅꯣꯏ ꯄꯨꯂꯞ ꯄꯨꯂꯞ ꯂꯩꯕꯣ ꯠꯇꯣ
ꯍꯣꯏ ꯂꯥꯛꯑꯣ ꯅꯪꯁꯨꯨꯅꯨꯃ
ꯎꯝ
ꯅꯨꯡꯉꯕ꯭ꯔꯥ ꯌꯦꯡꯕ ꯂꯥꯛꯑꯣꯅꯦ ꯅꯨꯡꯥꯏꯕ꯭ꯔꯥ ꯅꯨꯡꯉꯥꯏ ꯠꯇꯕ꯭ꯔꯥ ꯌꯦꯡꯕ ꯂꯥꯛꯑꯣ ꯅꯪ ꯂꯥꯛꯄ ꯅꯨꯃꯤꯠꯇꯤ ꯅꯨꯡꯉꯥꯏꯔꯝꯕꯁꯨ ꯌꯥꯏ ꯍꯥꯏꯕꯗꯤ ꯐ꯭ꯔꯦꯁꯌꯥꯔ ꯑꯃ ꯂꯥꯛꯄꯅꯤꯅ
ꯏꯁ ꯅꯨꯡꯉꯥꯏꯖꯅꯤꯉꯦ ꯏꯁꯥꯏ ꯑ ꯇꯧꯕꯅꯨ ꯑꯩ ꯑꯃ ꯑꯁꯀꯦꯟꯗꯣ ꯈꯟꯕ ꯆꯠꯂꯗꯤ ꯅꯪ ꯎꯝ
ꯑ ꯑꯗꯨꯅꯦ ꯂꯥꯛꯑꯣꯕ ꯅꯣꯡꯃ ꯂꯥꯛꯑꯣꯕ ꯆꯠꯁꯦꯕ ꯑꯩꯈꯣꯏ ꯄꯩꯁꯥ ꯂꯩꯗ꯭ꯔꯁꯨ ꯅꯪ ꯈꯛ ꯈꯜꯂꯗꯤ ꯌꯥꯔꯕ ꯅꯠꯇ
ꯃꯥ ꯑꯩ ꯀ ꯑꯩ ꯈꯟꯗ꯭ꯔꯗꯤ ꯅꯣꯏꯗꯤ ꯑꯗꯨꯝ
ꯍꯣꯏꯅꯦ ꯍꯣꯏꯅꯦ ꯑꯗꯨꯅ ꯅꯪ ꯅꯪ ꯑꯗꯨꯝ ꯅꯪꯒꯤ ꯈꯜꯂꯗꯤ ꯌꯥꯔꯦ ꯅꯣꯡꯃ ꯂꯥꯛꯑꯣ
ꯃꯥꯥꯗꯣ ꯑꯥ ꯑꯥꯎꯠꯁꯥꯏꯗꯠꯇ ꯂꯩꯕ ꯅꯨꯄꯤꯗꯣ ꯐꯣꯟ ꯇꯧꯔꯛꯑꯕ꯭ꯔꯣ
ꯑ ꯄꯥꯛꯄꯛ ꯇꯧꯔꯛꯇꯦꯗ ꯇꯧꯕꯗꯤ ꯇꯧꯋꯦ ꯑꯗꯨꯏꯁꯨ ꯄꯥꯛꯄꯛ ꯅꯠꯇꯦ ꯄꯩꯁꯥ ꯍꯪꯉꯝꯗꯥꯏꯗꯤ ꯇꯧꯕ ꯃꯥꯜꯂꯦ ꯃꯥꯒꯤꯁꯦ
ꯑꯣ ꯑꯣ ꯑꯣ ꯑꯣ ꯑꯗꯨ ꯃꯥꯒꯤ ꯃꯦꯅꯦ
ꯇꯃꯤ ꯇꯅ ꯆ ꯊꯜ ꯇꯏ ꯌ ꯆ ꯑꯁꯤ ꯀ ꯅꯉꯣꯟꯗ ꯐꯣꯟ ꯇꯧꯔꯛꯄ ꯃꯅꯥꯎꯅꯨꯄꯤꯗ ꯃꯆꯦꯔ ꯈꯪꯗꯕꯁꯤ ꯃꯉꯣꯟꯗ ꯀꯣꯜ ꯇꯧꯔꯛꯄ
ꯍꯣꯏꯅꯦ ꯃꯆꯦ ꯑꯃꯨꯛ ꯃꯥꯟꯕ ꯃꯅꯥꯎ ꯅꯨ ꯏꯃꯨꯡ ꯃꯥꯟꯕ ꯅꯨꯄꯤꯗꯣ
ꯍꯣꯏ ꯃꯉꯣꯟꯗ ꯀꯣꯜ ꯇꯧꯔꯒ ꯄꯩꯁꯥ ꯄꯩꯁꯥꯒꯨꯝꯕꯗꯤ ꯍꯣꯏ ꯃꯔꯝꯗ ꯍꯥꯏ ꯄꯥꯛ ꯄꯥꯛ ꯇꯧꯕ ꯅꯠꯇꯦꯗ
ꯅꯣꯏꯗꯤ ꯍꯧꯖꯤꯛ ꯍ ꯆꯥꯛ ꯆꯥꯕ ꯂꯣꯏꯔꯒ
ꯑꯩꯈꯣꯏꯗꯤ ꯇꯤꯚꯁꯨ ꯂꯩꯇꯕꯅꯤꯅꯦ ꯑꯩꯈꯣꯏꯗꯤ ꯌꯦꯡꯅꯔꯣꯏ ꯇꯨꯝꯈ꯭ꯔꯅꯤ
ꯑꯗꯨ ꯊꯪꯅꯕꯣꯏ ꯊꯪꯅꯕ ꯑꯩꯉꯣꯟꯗ ꯑꯩꯈꯣꯏ ꯈꯪꯅꯕ ꯂꯩꯕ ꯅꯠꯇ꯭ꯔꯣ
ꯍꯣꯏ ꯂꯩꯌꯦꯅꯦ ꯑꯩꯈꯣꯏꯒꯤ ꯑꯩꯈꯣꯏ ꯑꯩꯈꯣꯏ ꯃꯥꯟꯅꯕ ꯑꯩꯈꯣꯏ ꯈꯛꯇꯅꯤꯅꯦ ꯂꯩꯕꯁꯤꯗꯤ ꯑꯗꯨꯁꯨ ꯄꯥꯛ ꯆꯝꯅꯗꯦꯕ ꯑꯩꯈꯣꯏꯅ ꯀꯣꯏꯕꯒꯤꯔ ꯈꯪꯗꯦ ꯃꯤꯕꯨꯗꯤ ꯈꯟꯗꯕꯅꯦ ꯑꯗꯨꯝ ꯀꯧꯕꯤꯕꯅꯦ ꯑꯩꯈꯣꯏꯅ ꯈꯛ ꯆꯪꯗꯕꯒꯤ ꯋꯥꯅꯤ
ꯃꯣꯏ ꯆꯣꯄꯥ ꯀꯗꯕ
ꯑꯣ ꯀꯣꯏꯗꯦ ꯀꯣꯏꯗꯦ ꯀꯣꯏꯗꯦ ꯑꯩꯈꯣꯏꯅ ꯍꯦꯟꯅ ꯀꯣꯏꯌꯦ ꯑꯩꯈꯣꯏꯗꯤ ꯁꯥ ꯁꯥꯔꯒ
ꯅꯨꯃꯤꯗꯥꯡꯒꯨꯝꯕꯗ ꯋꯥꯋꯀꯤꯡ ꯆꯠꯇ꯭ꯔꯣ
ꯑꯆꯥꯇꯦ
ꯑꯌ ꯑꯌꯨ ꯀꯗꯤ ꯆꯠꯂꯝ ꯅꯣꯏꯅꯦ
ꯑꯌꯣ ꯑꯌꯨꯛ ꯕꯨꯗꯤ ꯑꯗꯨꯝ ꯀ꯭ꯂꯥꯁ ꯆꯠꯄꯁꯦ ꯑꯗꯨ ꯍꯧꯖꯤꯛꯀꯥꯟꯗꯤ ꯁꯥꯕꯅꯤꯅ ꯀ꯭ꯂꯥꯁ ꯆꯠꯄꯁꯦ ꯎꯝ ꯑꯣꯇꯣꯗ ꯆꯠꯈꯦꯕꯥ ꯍꯟꯕꯗꯤ ꯈꯣꯡꯅ ꯑꯗꯨꯝ ꯍꯂꯦꯗ ꯑ ꯀ꯭ꯋꯥꯀꯩꯊꯦꯜ ꯇꯥꯟꯅꯅꯤꯅꯦ ꯆꯜꯂꯤꯠꯂꯤꯁꯦ
ꯈꫭꯡꯅꯥ
ꯎꯝ
ꯑꯔꯣ ꯑꯗꯨ ꯅꯣꯏ ꯅꯣꯏ ꯃꯅꯥꯛꯇ ꯑꯃ ꯂꯩꯕꯗꯣ ꯈꯨꯟ ꯑꯃꯗꯣ ꯀꯥꯎꯈ꯭ꯔꯦꯅꯦ ꯀꯕꯨꯏ ꯈꯨꯟ ꯍꯥꯏꯕꯗꯣ ꯑꯗꯨꯗꯗꯤ ꯆꯠꯇ꯭ꯔꯣ
ꯆꯠꯂꯦ ꯑꯗꯨ ꯆꯠꯂꯦꯗ ꯑꯗꯨꯅꯦ ꯉꯁꯥꯏ ꯑꯃꯅ ꯁꯤ ꯑꯩꯈꯣꯏ ꯏꯆꯦ ꯑꯍꯟꯅ ꯉꯥꯔꯤ ꯂꯧꯕ ꯆꯠꯄꯗꯨꯗꯨꯗꯅꯦ ꯃꯤꯅ ꯋꯥꯔꯤ ꯁꯥꯔꯒ ꯂꯩꯔꯒ ꯑꯗꯨꯝ ꯂꯩ ꯍꯥꯏꯕꯗꯣ
ꯑꯗꯨꯗ ꯃꯊꯟꯇ ꯆꯠꯄ
ꯍꯣꯏ ꯑꯩ ꯅꯪ ꯑꯗꯨꯗꯤ ꯑꯩꯈꯣꯏ ꯑꯗꯨꯝ ꯆꯠ ꯄꯨꯂꯤꯗ
ꯑꯗꯨꯁꯨ ꯑ ꯂꯝꯕꯤ ꯂꯝꯕꯤ ꯈꯔ ꯂꯩꯕ ꯀꯥꯟꯗ ꯏꯍꯥꯡ ꯍꯥꯡꯅ ꯂꯩꯕꯗꯨꯗꯤ ꯇꯥꯗ꯭ꯔꯣ
ꯀꯗꯥꯏꯗꯔꯣ ꯍꯧꯖꯤꯛꯇꯤ ꯍꯥꯡꯗ꯭ꯔꯕꯅꯦ ꯌꯨꯝ ꯂꯣꯏ ꯂꯩꯈ꯭ꯔꯕꯅꯦ ꯍꯥꯟꯅ ꯍꯥꯏꯌꯦ ꯑꯩꯕꯨꯛ ꯑꯣ ꯑꯩꯈꯣꯏ ꯎꯋꯦ ꯍꯥꯟ ꯑꯁꯤꯗ ꯅꯛꯑꯦꯍꯦ ꯑꯩꯈꯣꯏ ꯁꯤ ꯕ꯭ꯂꯨ ꯇꯔ
ꯑꯗꯨ ꯑꯗꯨ ꯂꯧꯕꯨꯛꯇꯁꯨ ꯌꯨꯝ ꯂꯩꯈ꯭ꯔꯦ ꯎꯝ ꯇꯥꯗꯔꯣ
ꯍꯧꯖꯤ ꯌꯨꯝꯗ꯭ꯔ ꯍꯜꯂꯣ